ꯍꯣꯏ ꯇꯥꯕ꯭ꯔꯣ ꯏꯇꯥꯎꯕꯤ ꯋꯥꯔꯤ ꯅꯨꯡꯉꯥꯏꯃꯟꯗꯅ ꯂꯣꯏꯕ ꯈꯪꯗꯦꯅꯦ
ꯐꯥꯕꯅꯦ ꯐꯥꯕꯅꯦ ꯑꯗꯣ ꯅꯪꯗꯤ ꯃꯦꯁꯦꯖꯄꯨ ꯌꯦꯡꯗꯦ
ꯑꯁ ꯀꯔꯤꯔꯣ ꯋꯥꯔꯤ ꯁꯥꯟꯅꯕ ꯅꯨꯡꯉꯥꯏꯕꯀꯥꯟꯗ ꯑꯩ ꯅꯪꯗꯦ
ꯊꯃꯣꯏ ꯆꯪꯅ ꯁꯥꯔꯤꯉꯩꯗ ꯀ꯭ꯔꯤꯔꯣ
ꯑꯗꯨꯗꯤ ꯍꯧꯖꯤꯛꯗꯤ ꯇꯣꯄꯤꯛ ꯆꯦꯟꯖ ꯇꯧꯔꯁꯤꯗ
ꯍꯥꯏ ꯑꯇꯣꯞꯄ ꯈꯔ ꯋꯥꯔꯤ ꯅꯨꯡꯉꯥꯏꯕ ꯂꯤꯔꯛꯑꯣꯅꯦ ꯅꯪ ꯀꯔꯝꯃꯥꯏꯟ ꯇꯧꯔꯛꯄ꯭ꯔꯥ ꯍꯥꯏꯁ꯭ꯀꯨꯜ ꯀꯥꯕꯒꯨꯝꯕꯗ ꯅꯨꯡ-ꯅꯨꯡꯁꯤ ꯅꯨꯡꯁꯤꯕ ꯌꯥꯝ ꯂꯩꯕꯅꯦ ꯂꯤꯔꯛꯑꯣ ꯇꯥꯒꯦ
ꯑꯩꯒꯤ ꯑꯩꯒꯤ ꯋꯥꯔꯤꯖꯦ ꯄꯪꯂꯤ ꯂꯤꯕ ꯌꯥꯗꯤ
ꯅꯪꯁꯨ ꯅꯪꯁꯨ ꯄꯩꯁꯥ ꯅꯤꯗꯣꯏꯔꯣꯕ
ꯑꯩꯗꯤ ꯄꯤꯁꯥ ꯅꯠꯇꯦ
ꯀꯩꯟ ꯀꯩꯗꯧꯔꯒꯦ ꯍꯥꯏꯕꯗꯤ ꯅꯪꯒꯤ ꯕꯣꯔꯗꯤꯡꯉꯩꯗ ꯅꯨꯡꯉꯥꯏꯕ ꯑꯥ ꯑꯗꯨꯃꯥꯏ ꯇꯧꯔꯒꯦ ꯈꯣꯠꯂꯦ ꯒꯨꯝꯕ
ꯎꯝ ꯍꯧꯖꯤꯛ ꯑꯩꯒꯤ ꯋꯥꯔꯤ ꯍꯥꯏꯔꯗꯤ ꯍꯣꯏ ꯅꯨꯡꯉꯥꯏꯕꯁꯨ ꯂꯩ ꯅꯨꯡꯉꯥꯏꯇꯕꯁꯨ ꯂꯩ ꯑꯗꯨ ꯑꯣꯏꯔꯁꯨ ꯁꯥꯊꯤꯕꯅ ꯑꯌꯥꯝꯕꯅꯤꯗ꯫
ꯑꯠ ꯑꯗꯨ ꯂꯤꯔꯛꯑꯣ ꯑꯩꯗꯤ ꯑꯗꯨꯒꯨꯝꯕ ꯇꯥꯔꯒ ꯋꯥꯈꯜ ꯅꯨꯡꯉꯥꯏꯔꯤꯅꯦ꯫
ꯁꯥꯊꯤꯃꯟꯕꯒꯤ ꯍꯧꯖꯤꯛꯁꯦ ꯀꯩ ꯍꯥꯏꯁꯤꯔꯥ ꯃꯪꯉꯒ ꯂꯩꯕꯅꯤ ꯃꯪꯉꯒ ꯂꯩ ꯍꯥꯏꯖꯦ ꯌꯝ ꯃꯤꯅ ꯐꯖꯗꯕ ꯍꯥꯏꯕꯅꯗꯤ ꯅꯠꯇꯕ
ꯍꯥꯏ
ꯑꯩꯈꯣꯏꯗ ꯃꯥꯡꯖꯕ ꯍꯥꯏꯕ ꯇꯥꯔꯦꯀꯣ
ꯎꯝ
ꯑꯗꯨꯅꯤꯗ
ꯑꯗꯨ ꯋꯥꯔꯤ ꯅꯨꯡꯉꯥꯏꯕꯅ ꯍꯥꯏꯕꯗꯤ ꯑꯣꯏ ꯃꯥꯡꯖ ꯑꯁ ꯆꯠꯈ꯭ꯔꯕꯅꯤꯅ ꯀ꯭ꯔꯤ ꯇꯧꯔꯨꯅꯤ ꯍꯧꯖꯤꯛꯅ ꯅꯪ ꯅꯪꯒꯤ ꯂꯦꯝꯍꯧꯔꯦꯕ ꯄꯨꯟꯁꯤꯗꯣ ꯅꯨꯡꯉꯥꯏꯊꯣꯛꯑꯣ ꯀꯩꯁꯨ ꯀꯥꯟꯅꯗꯦ
ꯈꯪꯉꯤꯗ ꯈꯪꯉꯤꯗ
ꯆꯠꯈꯤꯕ ꯋꯥꯔꯤꯁꯤꯡꯗꯣ ꯊꯨꯞꯆꯤꯜꯂꯦ
ꯊꯕꯛ ꯊꯕꯛ ꯐꯪꯕꯗꯨꯐꯤꯒꯤ ꯍꯧꯖꯤꯛꯁꯦ ꯃꯊꯥ ꯁꯥꯔꯤꯕꯅꯤ ꯎꯄꯥꯏ ꯂꯩꯇꯦ
ꯑꯁꯦꯡꯕ ꯑꯗꯨꯕꯨꯗꯤ ꯑꯩꯁꯨꯅꯦ ꯑꯗꯨ ꯊꯕꯛ ꯐꯪꯗꯦ ꯑꯗꯨꯕꯨ ꯑꯣꯏꯔꯁꯨ ꯑꯩꯈꯣꯏꯒꯤ ꯅꯨꯃꯤꯠꯁꯨ ꯂꯥꯛꯈꯤꯅꯤꯅ ꯃꯤꯒꯤꯁꯨ ꯃꯤꯒꯤ ꯅꯨꯃꯤꯠ ꯑꯣꯏꯅ ꯂꯥꯛꯈ꯭ꯔꯦꯅꯀꯣ ꯑꯩꯈꯣꯏꯒꯤꯁꯨ ꯂꯥꯛꯈꯤꯅꯤ ꯍꯥꯏ
ꯑꯦ ꯉꯥꯟꯇꯪ ꯉꯥꯏꯕ ꯇꯥꯔꯦꯅ ꯍ
ꯍꯣꯏ
ꯂꯥꯛꯇ꯭ꯔꯤꯐꯥꯎꯗꯤ
ꯍꯣꯏ ꯉꯥꯏꯌꯦ ꯉꯥꯏꯕꯗ ꯀꯜꯂꯣ ꯉꯥꯏꯕꯨ ꯉꯥꯏꯔꯗꯤ
ꯊꯕꯛ ꯁꯨꯕ ꯍꯥꯏꯔꯤꯖꯦ ꯃꯤꯅꯗꯤ ꯁꯨꯔꯤꯕꯁꯤꯡꯅꯗꯤ ꯁꯨꯅꯤꯡꯗ꯭ꯔꯕꯅꯤ ꯑꯗꯣ ꯑꯩꯈꯣꯏ ꯁꯨꯗꯕꯁꯤꯡꯅꯗꯤ ꯄꯥꯝꯕꯅꯦꯕ꯫
ꯍꯣꯏ꯫
ꯈꯪꯗꯦ ꯄꯨꯟꯁꯤꯔꯣꯜꯁꯦ ꯅꯨꯡꯗꯤ ꯅꯨꯡꯉꯥꯏꯌꯦꯗ ꯀ꯭ꯔꯤ ꯇꯧꯔꯨꯅꯤ ꯅꯠꯇ꯭ꯔꯥ꯫
ꯑꯁ ꯅꯨꯄꯤ ꯀꯣꯏꯕꯒꯤ ꯋꯥꯔꯤ ꯁꯥꯁꯤꯔꯣ?
ꯍꯣꯏ ꯁꯥꯔꯛꯑꯣ ꯑꯩꯗꯤ ꯇꯥꯅꯤꯡꯉꯦ ꯅꯪꯅ ꯀꯣꯏꯔꯛ ꯄꯗꯣ ꯍꯥꯏꯔꯛꯑꯣꯅ‌ꯦ ꯀꯔꯝꯍꯥꯏ ꯇꯧꯔꯒ ꯀ‌ꯣꯏꯔꯛꯄ꯭ꯔꯥ ꯍꯥꯏꯕꯗꯣ꯫
ꯀꯨꯏꯗꯤ ꯀꯨꯏꯔꯕꯅꯦ ꯑꯩ ꯅꯨꯄꯤꯌꯦ ꯑꯍꯥꯟꯕ ꯀꯣꯏꯔꯝꯕ ꯅꯨꯄꯤ ꯑꯃ ꯂꯩꯌꯦꯕꯀꯣ
ꯎꯝ
ꯑꯉꯥꯡ ꯑꯣꯏꯔꯤꯉꯩꯗꯒꯤ ꯀꯣꯏꯔꯛꯄꯅꯦ ꯑꯗꯣ ꯍꯥꯏ ꯁ꯭ꯀꯨꯜ ꯍꯥꯏꯖ‌ꯦ ꯗꯦꯠ ꯅꯥꯏꯟ ꯀ꯭ꯂꯥꯁ ꯅꯥꯏꯟ ꯇꯦꯟꯔꯥ ꯈꯪꯗ꯭ꯔꯦ ꯀꯥꯎꯔꯦ ꯫ ꯑꯗꯨꯗꯒꯤ ꯑꯩ ꯀꯣꯂꯦꯖ ꯀꯥꯕꯗ ꯐꯥꯎ ꯀꯣꯏꯕꯅꯦꯕ
ꯍꯣꯏ
ꯃꯗꯣ ꯊꯕꯛ ꯌꯦꯡꯉꯒ ꯑꯩ ꯎꯝ ꯊꯕꯛ ꯄꯥꯔꯠ ꯇꯥꯏꯝ ꯒꯨꯝꯕ ꯁꯨꯔꯒ ꯑꯥꯗ ꯆꯠꯂꯨꯔ‌ꯦ ꯕꯀꯣ
ꯍ‌ꯣꯏ
ꯑꯗ‌ꯣ ꯅꯨꯄꯤꯗ‌ꯣ ꯉꯔꯥꯡ ꯅꯍꯥꯟꯅ ꯎꯕ
ꯑꯣ
ꯑꯥ ꯁꯤꯛꯁ ꯏꯌꯔ ꯀꯨꯝꯕꯗꯤ ꯀ‌ꯣꯏꯔꯝꯃꯅꯤ ꯑꯗꯨ ꯉꯔꯥꯡ ꯅꯍꯥꯟꯗꯨ ꯎꯕ ꯀꯥꯟꯗ ꯑꯁ ꯃꯆꯥ ꯄꯨꯔꯒ ꯆꯠꯂꯝꯕ ꯋꯥꯅꯤ꯫
ꯅꯪ ꯊꯃꯣꯏ ꯈꯤꯇꯪꯗꯤ ꯇꯤꯡ ꯂꯥꯎꯕ꯭ꯔꯣ?
ꯂꯥꯎꯔꯁꯨ ꯀꯩꯗꯧꯔꯨꯔꯅꯤ ꯑꯩꯈꯣꯏꯒꯤ ꯄꯤꯕꯤꯗꯕ ꯍꯥꯏꯇꯥꯔꯦꯅꯦ ꯫
ꯑꯣ
ꯑꯗꯨ ꯑꯣꯏꯔꯁꯨ ꯀꯩꯏꯝ ꯀꯥꯏꯗꯦꯗ ꯐꯥꯅꯕꯒꯤꯅ‌ꯦ ꯍꯥꯏꯅ ꯑꯗꯨꯝ ꯂꯧꯔꯦ ꯫ ꯅꯠꯇ꯭ꯔꯒ ꯅꯦꯒꯦꯇꯤꯚ ꯃꯥꯏꯟꯁꯦꯠ ꯂꯧꯔꯗꯤ ꯈꯛꯇ ꯂꯧꯔꯗꯤꯀꯣ
ꯎꯝ
ꯑꯩꯈꯣꯏꯒꯤ ꯃꯥꯡꯕꯅꯦꯕ ꯅꯠꯇ꯭ꯔꯣ
ꯃꯥꯅꯤ ꯍꯣꯏ ꯑꯁ ꯈꯪꯗꯦ ꯅꯨꯡꯁꯤꯅꯕꯁꯦ ꯑꯩꯁꯨ ꯈꯪꯗꯦ꯫ ꯑꯩꯗꯤ ꯅꯨꯡꯁꯤꯅꯗꯦ꯫
ꯅꯨꯡꯉꯥꯏꯔꯤ ꯅꯨꯡꯁꯤꯅꯗꯦ ꯅꯨꯡꯉꯥꯏꯔꯤ ꯫
ꯎꯝ ꯑꯗꯨꯒ ꯍꯧꯖꯤꯛꯇꯤ ꯑꯗꯨꯝ ꯐ꯭ꯔꯤꯗ ꯂꯦꯟꯂꯤꯁꯦ ꯅꯨꯡꯉꯥꯏꯔꯕꯅꯦꯗ ꯫
ꯍꯣꯏ
ꯑꯩꯗꯤ ꯑꯥ ꯀꯩ ꯍꯥꯏꯁꯤꯔ ꯖꯦꯂꯦꯌꯁ ꯇꯧꯅꯤꯡꯉꯥꯏꯁꯨ ꯂꯩꯇꯦ
ꯍꯣꯏ
ꯁꯤ ꯐꯖꯩꯌꯦ ꯁꯤ ꯊꯤꯌꯦ ꯑꯁꯤ ꯄꯥꯝꯃꯦ ꯁꯤꯗꯣ ꯌꯥꯝ ꯅꯨꯡꯁꯤꯌꯦ ꯌꯦꯡꯀꯥꯟꯗ ꯐꯖꯩꯑ‌ꯦ ꯑꯗꯨꯅꯦ ꯄꯛꯑꯦ ꯁꯨꯃꯥꯏꯅ ꯇꯧꯔꯒ ꯌꯦꯡꯉ ꯂꯩꯕꯁꯤꯅꯤ ꯅꯨꯡꯉꯥꯏꯕ ꯍꯥꯏꯔꯤꯁꯦ
ꯑꯗꯨꯅꯤ ꯅꯨꯄꯥ ꯐꯖꯕꯁꯤꯡꯗꯤ ꯈꯪꯗꯦ ꯑꯉꯥꯡ ꯑꯥ ꯑꯩꯈꯣꯏꯅ ꯑꯩꯈꯣꯏꯒꯤꯁꯨ ꯇꯝꯕ ꯂꯥꯛꯈꯤꯅꯤ ꯈꯜꯂꯣ ꯑꯩꯈꯣꯏꯗꯤ ꯊꯥꯏ ꯅ ꯍꯣꯏ ꯑꯉꯥꯡ ꯑꯩꯈꯣꯏ ꯍꯧꯖꯤꯛ ꯑꯩ ꯆꯍꯤ ꯈꯔ ꯑꯉꯥꯡ ꯑꯣꯏꯔꯤꯌ‌ꯦꯕꯀꯣ ꯑꯥ ꯊꯥꯏꯅꯗꯤ ꯑꯩꯁꯦ ꯀꯩꯅꯣ ꯇꯧꯔꯝꯕꯅꯤ ꯑꯩꯁꯨ ꯑꯗꯨꯝ ꯎꯝ ꯍꯥꯏꯁ꯭ꯀꯨꯜ ꯀ ꯀꯥꯔꯛꯄꯅꯤꯅ ꯑꯗꯨꯝ ꯈꯪꯅꯔꯝꯃꯦ ꯑꯗꯣ ꯃꯥꯁ ꯁꯨ ꯀꯩꯅꯣ ꯑꯦꯛꯖꯥꯝ ꯊꯥꯅꯩ ꯀꯟꯅ ꯄ꯭ꯔꯤꯄꯦꯌꯥꯔ ꯇꯧꯈ꯭ꯔꯦ ꯑꯩꯁꯨ ꯇꯧꯈ꯭ꯔꯦ ꯑꯗꯨ ꯅꯝꯕꯔꯗꯤ ꯃꯥꯡꯒ꯭ꯔꯦ ꯀꯣ ꯑꯩꯗꯤ ꯀꯩꯅꯣ ꯈꯔ ꯑꯁꯤꯒꯨꯝꯕ ꯅꯨꯡꯁꯤ ꯅꯤꯡꯉꯣꯜꯒꯤꯁꯦ ꯋꯥꯔꯤ ꯁꯥꯅꯤꯡꯗꯕ ꯍꯥꯏꯇꯥꯔꯦ ꯑꯩꯁꯦ ꯑꯗꯨꯝ ꯑꯩꯈꯣꯏ ꯑꯩꯁꯦ ꯏ ꯊꯟꯗ ꯄꯥꯛ ꯂꯩꯇꯦꯕ ꯏꯆꯦ ꯂꯩꯇꯖꯨ ꯏꯅꯦ ꯂꯩꯕ ꯑꯗꯨꯝ ꯂꯩꯔꯛꯄꯒꯤꯀꯣ ꯐꯣꯟ ꯇꯧꯕ ꯃꯇꯝꯁꯨ ꯂꯩ ꯇꯦ ꯍꯥꯏꯗꯤ ꯅꯨꯡꯗꯥꯡ ꯑꯣꯏꯔꯣ ꯇꯨꯝꯕ ꯃꯥꯏꯗ ꯑꯣꯏꯔꯣ ꯀꯔꯤ ꯑꯣꯏꯔꯣ ꯐꯖꯗꯦꯅ ꯑꯗꯨꯒꯤ
ꯅꯨꯄꯥꯕꯨꯗꯤ ꯑꯃꯔꯣꯝꯗ ꯈꯔ ꯐ꯭ꯔꯤ ꯑꯣꯏ ꯅꯨꯄꯤꯕꯨꯗꯤ ꯅꯨꯡꯉꯥꯏꯇꯦꯗꯅ ꯁꯨꯃꯥꯏꯅ ꯃꯤ ꯃꯃꯥꯡꯗ ꯐꯣꯟ ꯇꯧꯕ
ꯍꯣꯏ
ꯌꯥꯝ ꯍꯥꯏꯗꯤ ꯔꯦꯁꯄꯦꯛ ꯎꯠꯇꯕ ꯍꯥꯏꯇꯥꯔꯦꯀꯣ
ꯑꯣꯏ
ꯑ ꯅꯪ ꯐꯔꯦꯗ ꯀꯣꯏꯕ ꯂꯩꯇꯕꯗꯨꯅ ꯑꯩꯁꯨ ꯍꯧꯖꯤꯛꯇꯤ
ꯗꯦ
ꯑꯁ ꯑꯉꯥꯡ ꯑꯣꯏꯔꯤꯉꯩꯗꯒꯤ ꯁꯨꯃꯥꯏꯅ ꯅꯨꯄꯤ ꯀꯣꯏꯔꯝꯃꯦꯗꯅ ꯍꯥꯏ ꯁ꯭ꯀꯨꯜ ꯀꯥꯔꯤꯉꯩꯗꯒꯤ
ꯍꯣꯏ
ꯑꯗꯨꯒꯤ ꯂꯥꯏꯔꯤꯛꯇ ꯄꯥꯛ ꯆꯪꯗ꯭ꯔꯦꯕ ꯍꯥꯏꯗꯤ ꯋꯥꯈꯜꯁꯤ ꯇꯣꯡꯉꯥꯜꯂꯦꯕꯀꯣ ꯑꯗꯨꯗꯨꯒ ꯅꯨꯄꯤꯁꯦ ꯇꯣꯛ ꯍꯥꯟꯅ ꯇꯣꯛꯄ ꯃꯇꯝꯗꯗꯤ ꯑꯁ ꯉꯥꯎꯕꯖꯤ ꯉꯥꯎꯕꯖꯤ
ꯑꯩꯗꯤ ꯁꯦꯀ꯭ꯔꯦꯠ ꯂꯩꯇꯦꯕ ꯌꯨꯝꯗꯁꯨ
ꯍꯣꯏ
ꯑꯗꯨꯅ ꯑꯗꯨꯒ ꯅꯨꯄꯤꯗꯨ ꯀꯥꯏꯅꯔꯦ ꯍꯥꯏꯔꯒ ꯈꯪꯕꯅꯤ
ꯑꯁ
ꯉꯥꯎꯔ ꯂꯥꯛꯄꯁꯤ ꯑꯁ ꯆꯍꯤ ꯆꯍꯤ ꯊꯛꯑ ꯂꯥꯛꯄꯇꯨꯅ ꯇꯥꯏꯌꯦ ꯌꯥꯗ꯭ꯔꯦꯅ ꯑꯩꯁꯨ ꯀꯥꯎꯔꯒꯦꯅ ꯇꯣꯛꯈ꯭ꯔꯕ ꯑꯗꯨꯝ
ꯅꯨꯄꯥꯁꯤꯡ ꯑꯗꯨꯃꯥꯏ ꯇꯧꯕꯗꯣ ꯅꯣꯏꯒꯤ ꯄꯨꯟꯁꯤ ꯗꯨ ꯅꯨꯡꯁꯤꯌꯦ ꯍꯥꯏꯕꯗꯤ ꯑꯗꯨꯝ ꯃꯥꯡꯉꯦꯕ
ꯍꯣꯏ
ꯅꯨꯄꯤꯕꯨ ꯃꯥ ꯈꯛꯇꯔꯣ ꯍꯦ ꯅꯪꯁꯨ ꯑꯗꯨꯃꯥꯏꯅ ꯈꯟꯗꯣꯛꯑꯣ
ꯎꯝ ꯍꯣꯏ ꯈꯪꯉꯦ ꯈꯪꯉꯁꯨ ꯇꯧꯒꯦꯅ ꯇꯧꯔꯤꯕ ꯋꯥꯅꯤꯗ
ꯈꯪꯅ ꯈꯪꯅ ꯇꯧꯕ ꯋꯥꯅꯦꯕ ꯅꯪꯒꯤ ꯋꯥꯔꯤꯗꯤ
ꯍꯣꯏꯅꯦ ꯐꯠꯇꯦ ꯍꯥꯏꯕꯁꯦ ꯈꯪꯒ ꯍꯣꯏ ꯐꯠꯇꯁꯨ ꯐꯠ ꯐꯠꯇꯦ ꯍꯥꯏꯔꯁꯨ ꯑꯗꯨꯝ ꯈꯪꯉꯦ ꯈꯪꯉꯁꯨ ꯑꯗꯨꯝ ꯇꯧꯒꯦ ꯍꯥꯏꯅ ꯇꯧꯔꯤꯕꯅꯤꯅ ꯑꯗꯨꯗꯒꯤ ꯑꯃꯨꯛꯀ ꯂꯥꯟ ꯂꯥꯟꯊꯣꯛꯅꯕꯈꯩꯁꯦ ꯋꯥꯏꯅꯦ
ꯈꯪꯗ꯭ꯔꯦ ꯑꯩꯗꯤ ꯊꯥꯏꯅ ꯑꯉꯥꯡ ꯑꯣꯏꯔꯤꯉꯩꯗꯣ
ꯎꯝ
ꯑ ꯑꯩꯗꯤ ꯕꯣꯔꯗꯤꯡꯗꯤ ꯂꯩꯇꯦꯕ ꯃꯄꯥꯟ ꯂꯩꯌꯦꯕ ꯃꯄꯥꯟꯗ
ꯑ
ꯃꯄꯥꯟꯗ ꯂꯩꯕ ꯀꯥꯟꯗꯁ ꯏꯌꯥ ꯏꯃꯥꯟꯅꯕꯒꯨꯝꯕ ꯕꯣꯔꯗꯤꯡ ꯂꯩꯕꯁꯤꯡꯗꯣ ꯑꯩꯗꯤ ꯑꯉꯥꯡ ꯑꯣꯏꯔꯤꯉꯩꯗꯒꯤ ꯆꯤꯡꯁꯨ ꯌꯥꯝ ꯍꯩꯔꯛꯄ ꯑꯗꯨꯝ ꯄ꯭ꯔꯦꯛ ꯄ꯭ꯔꯦꯛ ꯄ꯭ꯔꯦꯛ ꯄ꯭ꯔꯦꯛ ꯉꯥꯡꯉꯒ ꯁꯥꯠꯊꯤꯕꯗꯣ ꯈꯪꯕ꯭ꯔꯥ
ꯇꯥꯏ ꯇꯥꯏ
ꯄ꯭ꯔꯦꯛ ꯄ꯭ꯔꯦꯛ ꯄ꯭ꯔꯦꯛ ꯉꯥꯡꯉꯒ ꯁꯥꯊꯤꯕ ꯑꯉꯥꯡꯁꯤꯡꯗꯣ ꯋꯥ ꯌꯥꯝ ꯉꯥꯡꯕꯗꯣ ꯑꯗꯣ ꯑꯩ ꯑꯣꯏꯕꯅꯦꯕ ꯑꯩꯈꯣꯏ ꯊꯥꯏꯅ ꯁ꯭ꯀꯨꯜ ꯀꯥꯔꯤꯉꯩꯗꯀꯣ ꯑꯗꯨꯃꯥꯏꯅ ꯇꯧꯔꯦ ꯍꯥꯏꯗꯨꯒꯤ ꯑꯩꯅ ꯃꯅꯣ ꯕꯣꯔꯗꯤꯡꯒꯤꯗ ꯂꯩꯇꯦ ꯍꯥꯏꯔꯁꯨ ꯁꯨ ꯑꯩꯗꯤ ꯅꯨꯡꯇꯤꯒꯤ ꯆꯔꯥ ꯋꯥꯟꯕ ꯐꯪꯕꯅꯦꯕ ꯏꯃꯥꯟꯅꯕꯁꯤꯡ ꯈꯔ ꯇꯤꯟꯅꯕꯁꯤꯡꯅꯀꯣ
ꯍꯣꯏ
ꯆꯥꯛ ꯆꯥꯔꯨꯁꯦ ꯍꯥꯏꯔꯅꯤ ꯍꯥꯏꯅ ꯆꯥꯛ ꯆꯥꯔꯦ ꯑꯁ ꯑꯗꯨꯒ ꯊꯥꯏꯅ ꯀ꯭ꯂꯥꯁ ꯁꯚꯦꯟ ꯀꯥꯕꯗ ꯑꯩꯈꯣꯏ ꯑꯩꯈꯣꯏ ꯍꯥꯏ ꯁ꯭ꯀꯨꯜꯒꯤ ꯁ꯭ꯀꯨꯜꯒꯤ ꯃꯅꯥꯛꯇ ꯅꯥꯁꯄꯇꯤ ꯄꯥꯝꯕꯤꯗꯣ ꯈꯪꯕ ꯅꯠꯇ꯭ꯔꯣ
ꯎꯝ ꯈꯪꯉꯤꯅꯦ
ꯑꯗꯨ ꯂꯩꯌꯦꯕ ꯑꯗꯨꯗꯣ ꯏꯃꯥꯟꯅꯕ ꯑꯍꯨꯝ ꯃꯔꯤꯅꯦ ꯃꯣꯏꯁꯦ ꯑꯩꯈꯣꯏ ꯑꯩꯈꯣꯏ ꯁ꯭ꯀꯨꯜꯒꯤ ꯃꯄꯨꯈꯣꯏꯒꯤ ꯆꯩ ꯄꯥꯏꯔꯒ ꯂꯧꯔꯒ ꯆꯥꯈ꯭ꯔꯕ ꯑꯗꯨꯒ ꯑꯩꯁꯨ ꯍꯥꯏꯗꯤ ꯃꯣꯏꯅ ꯍꯨꯔꯥꯜꯂꯛꯄꯅꯦ ꯍꯥꯏꯅ ꯈꯪꯗꯦꯕꯀꯣ ꯑꯩꯅ ꯐꯝꯃꯤꯉꯩꯗ ꯃꯣꯏꯁꯦ ꯄꯤꯔꯛꯑꯦ ꯑꯩꯉꯣꯟꯗ ꯑꯩꯁꯦ ꯈꯔ ꯁꯥꯊꯤꯕ ꯍꯥꯏꯇꯥꯔꯦ ꯑꯗꯨꯝ ꯂꯩꯁꯥꯕꯤ ꯃꯔꯛꯀꯗꯤ ꯈꯔ ꯀꯩꯅꯣ ꯇꯧꯕ ꯈꯣꯏꯗ ꯑꯣꯏꯌꯦꯕꯀꯣ ꯑꯩꯅ ꯑꯩꯁꯨ ꯄꯤꯌꯨ ꯍꯥꯏꯕꯒꫭ ꯑꯗꯣ ꯑꯩꯉꯣꯟꯗꯁꯨ ꯄꯤꯔꯦ ꯑꯩꯁꯦ ꯆꯥꯔꯦꯀꯣ
ꯆꯥꯕ ꯂꯣꯏꯔꯒ ꯉꯁꯤꯒꯨꯝꯕꯗꯤ ꯐꯨꯗꯦꯕ
ꯍꯣꯏ
ꯍꯌꯦꯡꯒꯨꯝꯕ ꯑꯃꯨꯛ ꯊꯣꯛꯑꯦ ꯍꯥꯏꯕ ꯀꯥꯟꯗ ꯑꯗꯣ ꯀꯩꯅꯣ ꯂꯦꯞꯄ ꯑꯉꯥꯡꯁꯤꯡ ꯄꯨꯟꯅ ꯄꯨꯟꯅ ꯂꯦꯞꯄ ꯃꯇꯝꯗ ꯑꯗꯣ ꯑꯩꯈꯣꯏꯒꯤ ꯍꯦꯠꯇꯨꯅ ꯂꯥꯎꯔꯛꯑꯦ ꯑꯗꯣ ꯑꯗꯨ ꯍꯨꯔꯥꯟꯕꯗꯣ ꯀꯅꯥ ꯀꯅꯥꯅꯣ ꯈꯪꯉꯦ ꯅꯪꯒꯤ ꯃꯤꯡ ꯂꯥꯎꯔꯛꯑꯗꯤ ꯐꯖꯔꯣꯏ ꯂꯥꯎꯔꯛꯇ꯭ꯔꯤꯉꯩꯗ ꯊꯣꯛꯑꯣ ꯍꯥꯏꯅ ꯍꯥꯏꯔꯦꯕ
ꯅꯪꯁꯨꯨ ꯌꯎꯔꯦ
ꯑꯗꯨꯗꯤ ꯅꯠꯇꯦ ꯑꯩꯗꯤ ꯐꯥꯔꯁꯇꯥ ꯊꯣꯛꯇꯦꯕ ꯑꯍꯥꯟꯕꯗ ꯑꯩꯗꯤ ꯍꯦꯛꯄꯗꯤ ꯌꯥꯎꯗꯦꯅ
ꯍꯣꯏꯅꯦ ꯈꯪꯗꯕꯅꯤꯅ ꯆꯥꯗꯤ ꯆꯥꯕꯤꯔꯦꯕ
ꯅꯨꯄꯥ ꯅꯨꯄꯥ ꯃꯔꯤ ꯊꯣꯛꯑꯦꯕꯀꯣ ꯑꯗꯨ ꯑꯩꯈꯣꯏꯒꯤ ꯑꯣꯖꯥꯗꯨꯅ ꯑꯥ ꯆꯥꯕꯁꯤꯡꯗꯨꯁꯨ ꯀꯧꯊꯣꯛꯑꯣ ꯍꯥꯏꯈ꯭ꯔꯦ
ꯎꯝ
ꯏꯃꯥꯅꯕꯤ ꯍꯣꯅꯤꯁꯨ ꯊꯨꯟꯗ ꯃꯔꯤ ꯃꯉꯥ ꯆꯥꯔ ꯍꯜꯂꯛꯏꯅꯤꯅꯦ ꯅꯥꯁꯄꯇꯤ ꯑꯃꯗ ꯀꯌꯥꯃꯨꯛ ꯋꯥꯕ꯭ꯔꯥ
ꯃꯇꯝ ꯃꯇꯝꯒꯤ ꯋꯥꯔꯤꯅꯤꯗ ꯅꯨꯡꯁꯤꯗ꯭ꯔꯣ ꯁꯨꯃꯥꯏꯅ ꯎꯝ
ꯑꯁ ꯍꯧꯖꯤꯛꯐꯥꯎ ꯅꯨꯡꯁꯤꯔꯤꯅꯦ ꯑꯩꯅ ꯊꯥꯏꯅ ꯅꯨꯄꯥ ꯌꯥꯝ ꯁꯥꯕ ꯃꯇꯝꯗꯒꯤꯀꯣ ꯑꯥ ꯑꯩꯉꯣꯟꯗ ꯏꯃꯥꯟꯅꯕꯁꯤꯡ ꯑꯣꯏꯔꯗꯤ ꯑꯁ ꯑꯥ ꯑꯦ ꯅꯪꯗꯤ ꯀꯃꯥꯏꯟ ꯇꯧꯕꯅꯣ ꯍꯧꯖꯤꯛꯒꯥꯅꯤ ꯅꯨꯄꯤ ꯃꯥꯟꯈ꯭ꯔꯦꯒꯥ ꯇꯧꯋꯦ ꯑꯩ ꯊꯥꯏꯅꯗꯤ ꯀꯩꯅꯣ ꯇꯧꯗꯦ ꯀꯦꯕ ꯈꯣꯠꯄ ꯍꯥꯏꯕꯗꯤ ꯑꯥ ꯀꯔꯤꯝ ꯇꯩꯗꯕ ꯈꯣꯏꯗꯨ ꯑꯣꯏꯌꯦꯕ ꯑꯗꯨ ꯑꯁ ꯑꯩ ꯂꯝꯕꯤꯗ ꯎꯔꯗꯤ ꯑꯁ ꯅꯪꯗꯤ ꯍꯣꯡꯈ꯭ꯔꯦ ꯀꯥꯏꯅ ꯇꯧꯕꯅꯦ ꯑꯩꯅ ꯑꯗꯨꯃꯥꯏꯝ ꯇꯧꯔꯛꯄꯤꯒꯦ ꯑꯦ ꯑꯗꯨꯗꯤ ꯅꯪ ꯅꯪꯅ ꯍꯥꯏꯕ ꯋꯥꯗꯤ ꯑꯩ ꯊꯥꯏꯅ ꯌꯥꯝ ꯊꯤ ꯍꯥꯏꯕꯩꯔꯣ ꯍꯥꯏꯕꯤꯕ
ꯏꯃꯥꯟꯅꯕꯁꯤꯡꯁꯨ ꯅꯨꯡꯗꯥꯡ ꯅꯨꯡꯗꯥꯡꯗ ꯈ꯭ꯔꯤꯁꯃꯥꯁꯒꯨꯝꯕ ꯃꯇꯝꯗꯀꯣ
ꯍꯣꯏ
ꯁꯥꯊꯤꯕ ꯃꯇꯝꯗꯅꯤꯗ ꯇꯁ ꯊ꯭ꯔꯤ ꯐꯣꯔ ꯀꯥꯕ ꯃꯇꯝꯗꯅꯦ ꯑꯃꯨꯛ ꯃꯣꯏꯖꯦ ꯎꯝ ꯃꯤꯒꯤ ꯐꯥꯔꯝꯗ ꯆꯠꯂꯒ ꯃꯤꯒꯤ ꯍꯤꯡꯒꯣꯜꯗ ꯆꯠꯂꯒ ꯀꯩꯅꯣ ꯁꯨꯒꯔ ꯀꯦꯟꯗꯣ
ꯍꯣꯏ
ꯑꯗꯨ ꯂꯧꯕ ꯆꯠꯄ
ꯎꯝ
ꯑꯗꯣ ꯍꯤꯡꯒꯣꯜꯗꯨꯗ ꯀꯩꯅꯣꯁꯨ ꯂꯩꯕꯀꯣ ꯎꯝ ꯕꯦꯝꯕꯨ
ꯍꯣꯏ
ꯃꯣꯏꯖꯦ ꯃꯝꯃꯕꯅꯤꯅ ꯂꯥꯏꯛꯁꯨ ꯀꯥꯞꯄ ꯌꯥꯗꯦꯕꯀꯣ ꯃꯤꯒꯤ ꯍꯤꯡꯒꯣꯜꯗ ꯆꯪꯉꯨ ꯍꯥꯏꯁꯦ ꯅꯨꯡꯗꯥꯡꯗ ꯑꯗꯨꯒꯤ ꯇꯨꯃꯤꯟꯅ ꯆꯪꯉꯕꯅꯤꯅ ꯂꯥꯁꯇꯥ ꯕꯦꯝꯕꯨ ꯉꯥꯛꯇ ꯄꯨꯊꯣꯛꯑꯦ ꯍꯥꯏꯖꯦ
ꯇꯜꯂꯦꯕ
ꯑꯁ ꯑꯗꯨꯁꯨ ꯌꯥꯝ ꯑꯦ ꯑꯃ ꯑꯅꯤ ꯈꯛꯇꯥ ꯅꯠꯇꯦ ꯍꯥꯏꯗꯤ ꯕꯣꯟꯗꯜ ꯄꯨꯔꯒ ꯊꯣꯔꯥꯑꯦ ꯍꯥꯏꯖꯤꯅꯤ
ꯑꯁ ꯑꯁ ꯑꯁ ꯑꯁ ꯋꯥꯔꯤꯗꯣ
ꯍꯥꯏꯗꯤ ꯃꯆꯥ ꯃꯆꯥꯁꯤꯡꯗꯤ ꯁꯨꯒꯔ ꯀꯦꯟꯒꯥ ꯃꯥꯟꯅꯩꯗꯅ
ꯍꯣꯏ ꯍꯣꯏ ꯃꯥꯟꯕꯅꯦ ꯍꯣꯏ
ꯑꯗꯨꯒꯤ ꯌꯥꯝ ꯄꯨꯔꯒ ꯊꯣꯛꯂꯛꯑꯦ ꯍꯥꯏꯖꯤꯅꯤ ꯁꯇ꯭ꯔꯤꯠ ꯂꯥꯏꯠ ꯃꯈꯥꯗ ꯌꯦꯡꯔꯒ ꯂꯥꯁꯇꯥ ꯁꯨꯒꯔ ꯀꯦꯟꯅ ꯑꯅꯤ ꯑꯍꯨꯝ ꯈꯛꯇ ꯌꯥꯎꯔꯝꯃꯦ ꯍꯥꯏꯖꯦ
ꯇꯜꯂꯦꯗ ꯅꯃꯥꯟꯅꯕ ꯁꯤꯡꯗꯨ
ꯑꯁ
ꯌꯥꯝ ꯍꯩꯔꯦ
ꯅꯣꯛ ꯀꯨꯏ ꯍꯥꯟꯅꯗꯤ ꯈ꯭ꯔꯤꯁꯃꯥꯁ ꯀꯨꯝꯕꯗ ꯅꯣꯡꯃꯩ ꯀꯥꯞꯄꯁꯤ ꯌꯥꯝ ꯆꯠꯅꯕꯅꯦ
ꯈꯪꯉꯤ ꯍꯣꯏ
ꯅꯣꯡꯃꯩ ꯃꯆꯥꯗꯨꯣ ꯄꯥꯏꯔꯒ ꯏꯁ ꯃꯤꯠꯀꯁꯦ ꯂꯣꯏ ꯄꯣꯝ ꯃꯥꯏꯒꯁꯦ ꯄꯣꯝꯃꯒ ꯍꯜꯂꯛꯄꯅꯤꯅꯦ
ꯑꯁ ꯑꯁ ꯑꯁ ꯑꯁ
ꯑꯗꯨꯝ ꯃꯤꯠꯀꯁꯦ ꯁꯣꯔꯝꯗꯕꯁꯨ ꯌꯥꯝ ꯐꯔꯕꯅꯤ
ꯑꯣ
ꯑꯩ ꯁ꯭ꯀꯨꯜ ꯀꯥꯕꯗꯀꯣ
ꯎꯝ